ꯣ ꯏꯗꯔ
ꯁ ꯌꯦ ꯌꯦꯡꯅꯤꯡꯗꯦ ꯑꯩ
ꯀꯔꯤꯒꯤ
ꯉꯗ꯭ꯔꯥ ꯍꯥꯏꯅ ꯌꯦꯡꯔꯥꯒ ꯑꯦ ꯉꯁꯤ ꯑꯩ ꯍꯛꯆꯥꯡ ꯅꯨꯡꯉꯥꯏꯇꯕꯀꯣ
ꯎꯝ
ꯕꯣꯜꯁꯦ ꯑꯩꯇꯦ ꯅꯒꯥꯟ ꯊꯥꯛ ꯑꯗꯨꯝꯃꯩ ꯌꯦꯡꯉꯦ
ꯊꯣꯡ ꯉꯔꯥꯡ ꯌꯦꯡꯕ꯭ꯔꯥ
ꯑꯣ ꯉꯔꯥꯡ ꯈꯛ ꯌꯦꯡꯕꯅꯦ ꯑꯩ ꯕꯣꯜꯁꯨꯌꯦꯡ ꯌꯦꯡꯗꯕꯅꯦ ꯌꯦꯉꯒ ꯎꯝ ꯎ ꯆꯤꯕꯤꯗ ꯌꯦꯉꯦ
ꯎꯝ
ꯎꯝ ꯀꯣꯛ ꯉꯥꯎꯕꯗꯣ ꯂꯣꯏꯔꯦ
ꯀꯅꯥ ꯀꯅꯥ ꯌꯦꯡꯉꯕꯅꯣ
ꯑꯩꯈꯣꯏ ꯑꯩꯈꯣꯏ ꯏꯃꯨꯡꯁꯤꯡ
ꯎꯝ ꯑꯁꯁꯤ ꯉꯔꯥꯡ ꯌꯦꯡꯕ ꯅꯨꯡꯉꯥꯏꯔꯦ ꯑꯁ ꯉꯁꯤꯒꯤꯁꯨ ꯑꯩ ꯑꯃꯨꯛꯀ
ꯑꯣ ꯉꯁꯤꯒꯤꯗꯣ ꯀꯥꯏꯗꯧ ꯃꯥꯂꯦ
ꯅꯤꯡꯕ ꯅꯨꯡꯉꯥꯏꯅꯤ
ꯎꯝ ꯑꯩꯁꯨ ꯌꯦꯡꯅꯤꯡꯉꯦ ꯑꯗꯨꯕꯨ ꯍꯥꯏꯗꯤ ꯊꯦꯡꯅ ꯇꯨꯝꯃꯁꯨ ꯉꯟꯅ ꯍꯧꯒꯠꯄꯗꯣ
ꯑꯣ
ꯈꯣꯏ ꯌꯥꯗꯕ
ꯍꯣꯏ ꯍꯣꯏ
ꯈꯣꯏꯗꯤ ꯉꯟꯅꯥ ꯍꯧꯒꯠ ꯇꯔꯥꯗꯤ ꯌꯥꯗꯦ
ꯎꯝ ꯅꯍꯥꯟ ꯎꯝ ꯅꯍꯥꯟꯗꯨ ꯑꯩ ꯈꯪꯍꯥꯎꯗꯨꯅ ꯇꯨꯝꯊꯣꯛꯈ꯭ꯔꯕ ꯑꯌꯨꯛꯇ ꯑꯗꯣ ꯎꯝ ꯑꯩꯗꯤ ꯑꯩꯒꯤ ꯑꯂꯥꯔꯝꯁꯨ ꯇꯥꯗꯦ ꯑꯩ ꯄꯕꯨꯡꯅꯀꯣ ꯍꯧꯒꯂ ꯑꯣ ꯊꯦꯡꯉꯦ ꯍꯥꯏꯔꯦ ꯑꯩꯍꯥꯛ ꯑꯩ ꯃꯤꯀꯞ ꯊꯣꯛꯂꯛ ꯄꯨꯀꯥꯀꯣ ꯐꯣꯟ ꯌꯦꯡꯉꯦ ꯑꯗꯨꯗ ꯄꯨꯡ ꯌꯦꯡꯕ ꯀꯥꯟꯗ ꯁꯚꯦꯟ ꯍꯤꯜ ꯑꯃ ꯋꯥꯅꯦ ꯑꯩꯌꯣ ꯇꯞꯅ ꯍꯥꯎꯒꯠꯂꯒꯀꯣ ꯀꯤꯠꯆꯦꯟꯗ ꯆꯥꯛꯁꯥꯡꯗ ꯆꯦꯟ ꯆꯦꯟꯊꯣꯛꯑꯦ ꯑꯗꯨꯒꯀꯣ ꯃꯤ ꯑꯇꯥꯎ ꯋꯥꯅꯦ ꯏꯃꯗꯤ ꯖꯤ ꯍꯣꯁꯇꯦꯜ ꯃꯥꯗꯤ ꯍꯣꯁ ꯑꯗꯨꯝ ꯆꯠꯂꯦꯅ ꯑꯗꯨꯒꯤ ꯃꯤ ꯑꯝꯇ ꯍꯧꯒꯠꯇꯦ ꯆꯥꯛꯁꯨ ꯊꯣꯡꯗꯦ
ꯑꯩꯅ ꯊꯣꯡꯉꯥꯒ ꯑꯃꯨꯛ ꯇꯧꯕꯅꯦ ꯑꯁ ꯑꯗꯨ ꯅꯨꯃꯤꯠꯇꯤ ꯂꯣꯏꯔꯦ ꯑꯗꯨꯒ ꯏꯅꯥꯎ ꯅꯨꯄꯥꯗꯤ ꯑꯗꯨꯝ ꯍꯧꯒꯠꯂꯒ ꯐꯃꯨꯡꯗ ꯍꯤꯞꯄꯦꯕ ꯑꯗꯣ ꯃꯥꯅ ꯃꯥꯅ ꯑꯩꯅ ꯑꯩꯅ ꯅꯪꯁꯨ ꯍꯧ ꯍꯧꯗꯣꯛ ꯑꯩ ꯌꯥꯢꯕꯅꯤ ꯃꯤ ꯍꯧꯒꯠꯇ꯭ꯔꯗꯤ ꯍꯥꯏꯔꯒ ꯑꯩꯅ ꯃꯉꯣꯟꯗ ꯍꯥꯏꯕꯅꯦꯕ ꯗꯨꯗ ꯃꯥꯅꯥ ꯑꯩꯗꯤ ꯅꯪ ꯆꯥꯛ ꯊꯣꯡꯕ ꯂꯣꯏꯔꯒ ꯑꯃꯨꯛ ꯇꯨꯝꯕ꯭ꯔꯥ ꯈꯟꯕꯅꯤ ꯊꯤꯡꯃꯟꯕꯒꯤꯀꯣ
ꯑꯗꯨꯝ ꯆꯥꯛ ꯂꯣꯏꯔꯝꯕ ꯃꯇꯝꯅꯦꯕ ꯁꯚꯦꯟ ꯑꯗꯨꯋꯥꯢꯗꯤ ꯑꯗꯨ ꯅꯣꯛꯅꯤꯡꯉꯤꯅꯦ ꯌꯥꯝꯅ
ꯍꯝ...
ꯅꯣꯏꯗꯤ ꯀꯔꯤ ꯑꯟꯁꯥꯡ ꯆꯥꯕꯔꯥ ꯉꯁꯤ
ꯎꯝ....... ꯀꯔꯤ ꯍꯥꯢꯁꯦꯔ ꯂꯐꯨꯁꯨ ꯅꯠꯇꯦ ꯕꯟꯅꯅ ꯁ꯭ꯇꯦꯝꯗꯣ
ꯑꯣ......
ꯗꯨꯗ ꯆꯥꯏ
ꯎ..... ꯂꯥꯏꯕ꯭ꯔꯥ
ꯎꯝ ꯍꯥꯏꯕ ꯅꯠꯇꯦ ꯉꯁꯤ ꯄꯨꯛ ꯆꯥꯎꯕꯤꯈꯣꯏꯗꯣ
ꯑꯝ....
ꯃꯣꯏ ꯑ.... ꯌꯨꯝꯗꯒꯤ ꯊꯥꯔꯛꯄ ꯃꯥꯜꯂꯦ ꯑꯗꯨꯒ ꯑꯩꯉꯣꯟꯗ ꯄꯤꯔꯛ ꯄꯤꯔꯛꯄ ꯃꯥꯒꯤ ꯏꯅꯥꯎꯅꯨꯄꯥꯗ ꯊꯥꯔꯛꯄ
ꯅꯣꯏ ꯅꯣꯏ ꯅꯣꯢꯌꯨꯝ ꯅꯛꯅꯕ꯭ꯔꯥ
ꯅꯛꯅꯥꯗꯦ ꯑꯗꯨ ꯑꯣꯢꯔꯁꯨ ꯃꯥꯒꯤ ꯃꯅꯥꯎꯅꯨꯄꯥꯅ ꯊꯤꯜꯂꯛꯑꯦ ꯂꯥꯛꯑꯦ ꯃꯥ
ꯑꯣ ꯍꯣ..... ꯃꯥꯕꯨ ꯃꯥꯕꯨ ꯄꯨꯛꯆꯥꯎꯕꯤ ꯍꯥꯏꯕꯗꯣ
ꯍꯣꯏ......
ꯃꯥ ꯈꯪꯗꯕ ꯃꯥꯜꯂꯦꯀꯣ
ꯍꯤ ꯍꯤ.... ꯑꯩ ꯍꯥꯌꯦꯡ ꯍꯥꯢꯔꯒꯦ.....
ꯀꯃꯥꯏ ꯍꯩꯅꯕ꯭ꯔꯥ ꯍꯥꯏꯔꯒ ꯈꯪꯗꯦ
ꯑꯍꯦ... ꯑꯍꯦ.... ꯅꯪꯒꯤ ꯅꯪ ꯅꯪꯗꯤꯀꯣ.... ꯑꯩ ꯑ.... ꯀꯔꯤ ꯍꯥꯏꯁꯦꯔ ꯑ... ꯪ ꯁꯥꯡꯕꯤ ꯀꯔꯤ ꯍꯥꯢ
ꯎꯝ...
ꯑꯩꯅ ꯅꯍꯥꯟ ꯍꯥꯢꯔꯛꯑꯣ ꯂꯝꯕꯤ ꯍꯤ..... ꯢꯅꯨ.... ꯂꯝꯕꯤ ꯍꯥꯏꯔꯒ ꯃꯥ ꯒ꯭ꯌꯥꯟ ꯇꯥꯔꯒ ꯑꯁ ꯈꯣꯏ ꯑꯅꯤꯒꯤ ꯈꯨꯅꯣꯛꯇꯣ ꯌꯥꯝ ꯅꯣꯛꯅꯤꯡꯕꯅꯦ ꯒ꯭ꯌꯥꯟ ꯇꯥꯕꯗꯨꯗ ꯑꯁ
ꯎꯝꯝ
ꯍꯝ...
ꯑꯗꯨꯒ ꯑꯁꯤ ꯐꯤ ꯁꯥꯕꯤ ꯐꯤ ꯁꯥꯕꯤꯒꯤ ꯅꯨꯄꯥꯗꯣ ꯑ ꯅꯈꯣꯢ ꯐꯤ ꯁꯥꯕꯤꯒꯤ ꯅꯨꯄꯥꯗꯣ ꯑꯅꯤ ꯈꯣꯠꯅꯈꯣꯏ ꯑꯅꯤ ꯑꯅꯤꯗꯣ ꯑꯅꯤꯗꯣ ꯍꯥꯏꯌꯦꯦ ꯍꯥꯏꯕ ꯇꯥꯕ ꯀꯥꯟꯗ ꯌꯥꯝ
ꯃꯥꯅ ꯃꯥ ꯅꯨꯄꯥꯅ ꯃꯥ ꯅꯨꯄꯥ ꯈꯪꯉꯦ
ꯅꯠꯇꯦ ꯎꯝ ꯑꯗꯨ ꯅꯨꯄꯤꯗꯨꯅ ꯑꯩꯉꯣꯟꯗ ꯍꯂꯛꯄꯅꯤ ꯃꯈꯣꯏꯅ ꯑꯅꯤꯗꯣ ꯑꯗꯨ ꯃꯥꯏ ꯉꯥꯡꯅꯩꯍꯌꯦ
ꯃꯉꯣꯟꯗ ꯍꯥꯏꯔꯗꯤꯀꯣ ꯑꯅꯤ ꯑꯅꯤꯒ ꯈꯪꯅꯕ ꯅꯨꯄꯤꯗꯧ ꯍꯥꯏꯔꯦ ꯑꯁ ꯀꯦꯦꯜꯒ ꯇ ꯑꯃꯅꯤꯅꯤ
ꯑ
ꯎꯝ ꯍ
ꯎ
ꯅꯪꯗꯦ ꯀꯥꯏꯗ ꯌꯦꯡꯒꯗ꯭ꯔꯥ ꯐꯥꯏꯅꯦꯜꯗ
ꯅꯈꯣꯏ ꯅꯈꯣꯏ ꯌꯨꯝꯕꯤ ꯂꯩꯕꯤ ꯕꯁꯁꯤꯡꯗꯣ ꯌꯦꯡꯒꯦ ꯍꯥꯏꯕ ꯅꯠꯇ꯭ꯔꯣ
ꯃꯣꯏꯗꯤ ꯌꯦꯡꯉꯔꯣꯏ ꯃꯣꯏꯗꯤ ꯌꯦꯡꯗꯕꯅꯦ
ꯑꯣ
ꯑꯥ ꯑꯗꯨ ꯀꯔꯤ ꯍꯥꯏꯁꯤꯔ ꯎꯝ ꯑꯥꯔꯕꯤ ꯁꯤꯗꯗꯤ ꯍꯣꯏ ꯌꯦꯡꯕꯗꯤ ꯌꯦꯡꯒꯅꯦꯕꯀꯣ ꯀꯔꯤ ꯍꯥꯏ ꯃꯤꯗꯣ ꯑꯩꯈꯣꯏ ꯈꯪꯅꯕꯁꯨ ꯅꯠꯇꯅ ꯃꯤꯒ ꯌꯥꯝ ꯃꯥꯜꯂꯗꯤ ꯇꯥꯟꯕꯀꯣ
ꯎꯝ
ꯑꯗꯨꯅ ꯀꯔꯤ ꯇꯧꯁꯤꯔ ꯈꯪꯗꯦ
ꯎꯝ ꯍꯝ ꯑꯁꯤ ꯎꯝ ꯅꯈꯣꯏ ꯄ꯭ꯂꯥꯟ ꯇꯧꯃꯤꯟꯅꯕ꯭ꯔꯥ ꯁꯤ ꯄꯨꯛꯆꯧꯕꯤꯗꯨꯒ
ꯍꯣꯏ ꯍꯣꯏ ꯑꯩꯈꯣꯏ ꯇꯧꯃꯤꯟꯅꯕꯅꯤ ꯑꯩꯈꯣꯏ ꯉꯁꯤ ꯍꯥꯏꯕꯅꯤ ꯑꯁ ꯀꯔꯤ ꯇꯧꯁꯤꯔꯥꯅ
ꯎꯝ
ꯈꯪꯗꯦ ꯇꯔꯤ ꯇꯥꯎꯔꯗꯤ ꯐꯥꯒꯗ ꯀꯥꯏꯗ ꯌꯦꯡꯉꯗꯤ ꯑꯁ ꯃꯣꯏ ꯀꯔꯤ ꯃꯣꯏꯒꯤ ꯌꯨꯝꯁꯨ ꯅꯦꯠꯋꯥꯔꯛꯀꯥ ꯐꯠꯇꯦꯅ ꯀꯣ ꯑꯗꯨꯒꯤ ꯃꯇꯝꯗꯗꯤ ꯍꯥꯏꯕꯗꯤ ꯃꯤꯅꯦ ꯑꯗꯨꯝ ꯌꯦꯡꯃꯟꯕꯒꯤ ꯃꯤ ꯌꯥꯝꯅ ꯌꯦꯡꯉꯤꯅ
ꯎꯝ
ꯑꯗꯨꯒꯤ
ꯅꯣꯏꯅꯗꯤ ꯑꯗꯨꯝ ꯐꯕ꯭ꯔ
ꯀꯥꯔꯤ
ꯅꯈꯣꯏꯗ ꯅꯣꯏꯗꯗꯤ
ꯍꯣꯏ ꯑꯩꯈꯣꯏꯗꯗꯤ ꯐꯔꯦ ꯑꯗꯨ ꯑꯣꯏꯔꯁꯨ ꯑꯩꯈꯣꯏꯗꯗꯤ ꯏꯪꯕ ꯅꯨꯡꯉꯥꯏꯔꯣꯏꯕ ꯑꯗꯨꯒꯤ
ꯎꯝ ꯌꯨꯝꯕꯨꯗ ꯅꯨꯡꯉꯥꯏꯇꯕ
ꯑꯣꯏ
ꯎꯝ
ꯃꯄꯨ ꯑꯗꯨ ꯀꯣꯛꯆꯥꯎꯕꯤꯅꯁꯨ ꯍꯥꯏꯕꯅꯤ ꯑꯩꯈꯣꯏꯗꯩ ꯌꯦꯡꯕ ꯌꯥꯔꯗꯤ ꯅꯨꯡꯉꯥꯏꯒꯅꯤ ꯃꯄꯨ ꯐꯠꯂꯗꯤꯠ ꯐꯥꯔꯗꯤꯅꯀꯣ ꯑꯩ ꯍꯥꯏꯕꯅꯤ ꯑꯩꯈꯣꯏꯗꯤ ꯌꯦꯡꯉꯗꯤ ꯕꯣꯜ ꯍꯦꯛ ꯂꯣꯏꯔꯒ ꯃꯁꯥ ꯃꯁꯥꯒꯤ ꯌꯨꯝꯗ ꯆꯠꯂꯅꯤ ꯁꯤꯗ ꯇꯤꯠ ꯑꯥ ꯔꯨꯝ ꯄꯤꯛꯄꯅꯤꯀꯣ ꯑꯥ ꯄꯤꯛꯄꯅꯤꯅꯀꯣ ꯇꯨꯝꯐꯝ ꯂꯩꯇꯕꯗꯣ ꯑꯗꯨꯒꯤ ꯈꯣꯏꯅꯤ ꯅꯣꯛꯄꯅꯦ ꯑꯥ ꯑꯣꯇꯣꯒ ꯐꯪ ꯐꯪ ꯐꯥꯡꯉꯔꯣꯏ ꯗꯅ ꯑꯗꯨꯒꯤ
ꯎꯝ
ꯈꯣꯡ ꯈꯣꯡꯅ ꯑꯩꯈꯣꯏ ꯃꯤꯌꯥꯝꯗꯣ ꯆꯠꯂꯅꯤꯅ ꯑꯁ
ꯐꯒꯤꯒ ꯇꯥꯎꯅꯤꯅ
ꯎꯝ ꯑꯗꯨꯒ ꯅꯈꯣꯏꯅꯤꯗꯤ ꯀꯃꯥꯏꯅ ꯇꯨꯝꯅꯕ꯭ꯔꯥ ꯐꯃꯨꯡ ꯄꯤꯕ꯭ꯔꯥ ꯃꯈꯣꯏ
ꯑꯥ ꯍꯣꯏ ꯐꯃꯨꯡ ꯄꯤꯌꯦ ꯑꯃꯗ ꯑꯩ ꯐꯃꯨꯡꯗ ꯇꯨꯝꯃꯦ ꯑꯗꯨꯒ ꯃꯈꯥꯗꯅ ꯏꯅꯥꯎꯅꯨꯄꯥꯗꯣ ꯇꯨꯝꯃꯦ
ꯃꯦꯇ꯭ꯔꯦꯁ ꯍꯥꯞꯅꯒ ꯀꯣ
ꯎꯝ ꯃꯦꯇ꯭ꯔꯦꯁꯨ ꯑꯗꯨꯝ ꯂꯩꯕ꯭ꯔꯥ
ꯑꯩꯈꯣꯏꯅ ꯂꯩꯥꯏꯔꯥꯛꯄꯅꯦ ꯑꯗꯨꯒ
ꯑꯣ ꯑꯣ
ꯑꯩꯅ ꯄꯥꯏꯕꯗꯤ ꯃꯣꯏꯅ ꯄꯤꯕꯀꯣ ꯃꯦꯇ꯭ꯔꯦꯁꯀꯥ ꯑꯃꯨꯛ ꯀꯥꯏ ꯑꯗꯨꯗꯤ ꯌꯥꯔ
ꯀꯥꯏꯒꯤ
ꯁ꯭ꯔꯦꯟꯒ ꯊꯤꯕ ꯍꯥꯎꯗꯣꯏꯅꯦ ꯑꯃꯨꯛꯀ
ꯑꯣ ꯑꯣ ꯇꯧꯉꯥꯏ ꯊꯤꯕ ꯍꯧꯋꯦ ꯍꯥꯏꯔꯕꯣ
ꯑꯪ ꯑꯦ ꯍꯌꯦꯡ ꯍꯪꯁ ꯑꯗꯨꯝ ꯊꯤꯕꯗꯤ ꯌꯥꯕꯅꯦ ꯀꯔꯤ ꯍꯥꯏꯁ ꯑꯗꯨꯝ ꯅꯨꯡꯇꯤꯒꯤ ꯆꯥꯠꯄꯒꯤ ꯚꯔꯥꯗ ꯌꯥꯝ ꯆꯠꯂꯦꯕ
ꯎꯝ
ꯑꯗꯨꯒꯤ ꯈꯔ ꯉꯥꯟꯟꯅ ꯊꯤꯗꯗꯤ ꯌꯥꯔꯣꯏ
ꯎꯝ ꯎꯝ ꯑꯁꯤ ꯏꯅꯥꯎ ꯅꯨꯨꯄꯥꯒꯤ ꯀꯣꯂꯦꯖ ꯃꯅꯥꯛꯇ ꯊꯤꯔꯣꯏꯔꯥ
ꯎꯝ ꯑꯗꯣ ꯉꯛꯄꯗ ꯊꯅꯤ ꯅꯠꯇ꯭ꯔꯗꯤ ꯎꯄꯥꯏ ꯂꯩꯇꯦ
ꯎꯝ ꯁꯤ ꯄꯨꯛꯆꯥꯎꯕꯤ ꯍꯣꯏꯗꯤ ꯎꯝ ꯂꯥꯛꯄ꯭ꯔ ꯇꯨ ꯀꯣꯂꯦꯖ
ꯑ ꯅꯥꯛꯇꯦ ꯑ ꯃꯣꯏꯁꯤꯗꯤ ꯂꯥꯞꯄꯦꯗ ꯑꯣꯏꯔꯁꯨ ꯒꯥꯔꯤ ꯆꯠꯇꯕꯒꯤ ꯑꯗꯨꯝ ꯂꯥꯛꯄꯒꯨꯝ ꯇꯧꯑꯣ ꯑꯗꯨ ꯑꯣꯏꯗꯣꯏ ꯃꯤꯅꯤꯗ
ꯎꯝ
ꯉꯥꯛꯄꯗꯤ ꯅꯠꯇꯦ
ꯎꯝ
ꯑꯩꯈꯣꯏꯗꯒꯤꯗꯤ ꯍꯦꯟꯅ ꯥꯛꯑꯦ ꯅꯥ ꯉꯝꯒꯅꯤ ꯇ ꯑꯣꯏꯔꯁꯨꯨꯝ ꯃꯣꯏꯗꯤ ꯒꯥꯔꯤꯅ ꯌꯥꯝ ꯆꯠꯇꯕꯒꯤ ꯑꯗꯨꯝ ꯂꯥꯛꯄꯒ ꯇꯥꯕꯒꯅꯤ ꯅꯥꯛꯄꯗꯗꯤ ꯑꯩꯈꯣꯏꯗꯤ ꯅꯥꯗ ꯑꯩꯈꯣꯏꯗꯗꯤ ꯒꯥꯔꯤꯒ ꯌꯥꯝ ꯆꯠꯂꯦꯗꯅ ꯕꯖꯥꯔꯅꯤꯅ ꯑꯗꯨꯀꯦ ꯂꯥꯞꯄꯒꯨꯝ ꯇꯥꯎꯒꯅꯤ
ꯎꯝ
ꯈꯣꯡꯅ ꯆꯠꯀꯦ ꯇꯥꯔꯗꯤ ꯆꯠꯄ ꯌꯥꯕꯅꯤ ꯌꯥꯝ ꯂꯥꯞꯄ ꯅꯠꯇꯦꯕ
ꯎꯝ
ꯈꯨꯟ ꯈꯨꯟꯅ ꯑꯣꯏꯔꯗꯤ ꯑꯗꯨꯝ ꯈꯣꯡꯅ ꯆꯠꯀꯅꯤꯗ
ꯎꯝ
ꯑꯩꯈꯣꯏꯒꯤ ꯌꯨꯝꯗꯒꯤ ꯑꯩꯈꯣꯏꯒꯤ ꯌꯨꯝꯗꯒꯤ ꯀꯔꯤ ꯍꯥꯏꯁꯤꯔꯥ ꯑꯩꯈꯣꯏ ꯀꯦ ꯎ ꯀꯣꯂꯣꯡꯒ ꯐꯥꯎꯅꯕ ꯑꯃ ꯂꯥꯛꯑꯗꯅ
ꯎꯝ ꯎꯝ
ꯑꯗꯨꯐꯥꯎ ꯑꯣꯏꯔꯝ ꯑꯥ ꯑꯗꯨꯐꯥꯎ ꯌꯥꯎꯔꯔꯣꯏꯗ ꯂꯥꯛꯑꯦ ꯉꯥꯛꯄꯗꯤ ꯂꯥꯛꯑꯦ ꯇꯨꯔꯁꯨ ꯀꯔꯤꯅ ꯆꯠꯄꯒꯤ
ꯎꯝ ꯑ ꯅꯨꯡꯁꯥ ꯁꯥꯥ ꯀꯥꯟꯕ ꯃꯇꯝꯗꯀꯣ ꯑꯗꯨꯃꯥꯏꯅ ꯆꯠ ꯑꯗꯨꯗꯨꯁꯨ ꯅꯨꯡꯉꯥꯏꯇꯦ ꯅꯨꯡꯁꯥ ꯅꯨꯡꯁꯥ
ꯍꯣꯏ ꯍꯣꯏ ꯅꯨꯡꯁꯥ ꯁꯥꯔꯒꯗꯤ ꯇꯤꯀꯣ ꯑꯁ ꯌꯥꯔꯣꯏ ꯌꯥꯝ ꯁꯥꯡ ꯀꯁꯤꯗ ꯍꯣꯏ ꯇꯨꯝꯅꯤꯡꯒꯅꯤ ꯑꯃꯨꯛꯀ ꯆꯠꯂꯗꯤꯦ ꯃꯣꯔꯣꯏꯗ ꯆꯠꯂꯗꯤ ꯈꯔ ꯐꯅ
ꯑꯗꯨꯒ ꯍꯨꯃꯥꯡꯒ ꯍꯨꯃꯥꯡꯒ ꯁꯥꯎꯒꯅꯦꯕ
ꯑꯣ
ꯍꯨꯃꯥꯡ ꯍꯨꯃꯥꯡ ꯌꯥꯝ ꯊꯧꯔꯒ ꯀꯣꯂꯦꯖꯇ ꯂꯥꯛꯑꯒ ꯐꯝꯗꯣꯏꯗꯣ ꯑꯩꯩꯅ ꯈꯟꯕꯗ ꯄꯜꯂꯦ
ꯎꯝ ꯃꯥꯒꯅꯤ ꯄꯨꯛꯆꯥꯎꯕꯤ ꯈꯣꯏꯗꯒꯤ ꯑꯗꯨꯗꯤ ꯂꯥꯞꯄꯅꯦ
ꯎꯝ ꯃꯈꯣꯏꯅꯤꯗꯤ ꯎꯝ ꯀꯣꯂꯦꯖ ꯁꯨ ꯇꯣꯏꯅ ꯆꯠꯂꯣꯏꯗꯕꯅꯤꯅ ꯀꯣ
ꯍ
ꯎꯝ
ꯍ ꯍꯣꯏ ꯂꯥꯛꯄꯁꯨ ꯀꯩꯁꯨ ꯀꯥꯏ ꯃꯣꯏꯗꯤ ꯔꯤꯒꯨꯂꯔꯁꯨ ꯅꯠꯇꯅ
ꯎꯝ
ꯃꯥ ꯔꯤꯒꯨꯂꯔ ꯑꯩꯈꯣꯏꯁꯨ ꯔꯤꯒꯨꯂꯔ ꯅꯠꯇ꯭ꯔꯗꯤ ꯁꯤꯗ ꯑꯇꯣꯞꯄꯗ ꯔꯦꯟ ꯊꯤꯕ ꯅꯨꯡꯉꯥꯏꯕ ꯊꯤꯔꯒ ꯆꯠꯀꯅꯤ
ꯎꯝ
ꯑꯍꯣꯡꯕ ꯂꯩꯀꯥꯏꯁꯨ ꯂꯥꯏꯕꯅꯦꯕ ꯍꯥꯏꯕꯗꯤ ꯃꯤ ꯌꯥꯝꯅ ꯂꯩꯏꯇꯕ ꯃꯐꯝꯥꯝꯅꯤꯀꯣ ꯍꯣꯡꯕꯅꯤ
ꯎꯝ ꯁꯤ ꯀꯣꯂꯦꯖꯀꯤ ꯃꯅꯥꯛꯇꯁꯤꯡꯗꯤ ꯌꯥꯝ ꯇꯥꯡꯅꯒꯅꯤ
ꯎꯝ ꯎꯝ ꯇꯥꯡ ꯇꯥꯡꯂꯤ ꯇꯥꯟ ꯅꯠꯇꯦ ꯃꯤ ꯀꯔꯤ ꯍꯥꯏꯁꯤꯔꯥ ꯅꯨꯄꯥꯒ ꯅꯨꯄꯤꯒ ꯂꯩꯥꯏꯍꯟꯂꯦ ꯍꯥꯏꯕꯗꯣ ꯁꯨꯃꯥꯏꯅ ꯇꯥꯎꯕꯒꯤꯅꯦ
ꯎꯝ
ꯅꯨꯄꯥ ꯈꯛꯇ ꯅꯨꯄꯤ ꯈꯛꯇ ꯑꯗꯨꯝ ꯂꯥꯏꯍꯟꯕ ꯑꯗꯨꯒꯤ
ꯑꯥ
ꯀꯕꯥꯎ ꯑꯉ
ꯎꯝ
ꯑꯦꯛꯁꯤꯗꯦꯟ ꯊꯤꯕꯁꯨ ꯇꯥꯟꯕꯅꯤ ꯅꯣꯏꯒꯤꯗꯤ ꯊꯣꯛꯇ꯭ꯔꯤꯕꯣ ꯑꯦꯟꯇ꯭ꯔꯦꯟꯁꯇꯦ
ꯄꯨ ꯊꯣꯛꯇꯕꯅꯦꯅ ꯑꯩ ꯈꯪꯗ꯭ꯔꯦ ꯀꯃꯥꯏꯅ ꯇꯧꯗꯣꯏꯅ